ꯍꯂ ꯪ ꯏꯇꯥꯑꯣ
ꯑꯣ ꯅꯡꯕꯨ ꯍꯧꯖꯤꯀꯟꯁꯤꯕꯨ ꯀꯔꯤ ꯑꯦꯟꯖꯡꯅꯒ ꯍꯥꯑꯣꯔꯤꯒꯦ
ꯑꯩꯟ ꯈꯋ꯭ꯥꯏ ꯍꯥꯌꯕ ꯑꯦꯟꯁꯟꯁꯤ ꯌꯦꯔꯨꯃꯟ ꯑꯦꯖꯥꯎ ꯍꯥꯑꯣꯔꯤ ꯏꯇꯥꯑꯣ
ꯎꯟ ꯃꯣꯔꯣꯀꯥ ꯈꯔꯥ ꯁꯥꯔꯞ ꯃꯦꯠꯂꯒ
ꯏꯖ ꯌꯥꯔꯦ ꯌꯥꯔꯦ ꯑꯩ ꯃꯣꯔꯣꯀ ꯁꯅꯤꯪꯗꯔ꯭ꯦ ꯦꯠꯑꯣ ꯑꯗꯨꯏꯅꯤ ꯇꯦꯔꯨꯝ ꯗꯨꯝ ꯍꯥꯑꯣꯏ ꯍꯥꯢꯔꯛꯁꯤ ꯌꯥꯔꯦ ꯌꯥꯔꯦ ꯎꯟ ꯅꯥꯍꯟꯗꯤ ꯎ ꯃꯣꯔꯣꯀꯇꯨ ꯀꯨꯟꯃꯨꯛ ꯄꯨꯔꯛꯄꯅꯤ ꯇꯥꯪ ꯇꯔꯥꯃꯄꯅꯗ ꯎ ꯃꯣꯇꯣꯛ ꯀꯨꯟ ꯄꯨꯔꯛꯞꯗꯨ ꯉꯁꯤ ꯂꯣꯏꯅ ꯂꯣꯏꯒꯔ ꯄꯨꯂꯄ ꯉꯁꯤ ꯄꯨꯂꯄ ꯉꯁꯤ ꯅꯥꯇꯦ ꯉꯔꯪ ꯂꯣꯏꯒꯔ꯭ꯦ ꯎꯟ ꯄꯣꯔꯥ ꯑꯗꯨ ꯆꯥꯕꯅꯤ ꯑꯩꯟ ꯅꯥꯍꯟꯗꯩꯩ ꯀꯦꯏꯑꯣ ꯇꯧꯔꯤ ꯃꯌꯥꯃꯁꯤ ꯆꯦꯂꯤ ꯃꯌꯥꯃꯁꯤ ꯑꯩꯅꯗꯤ ꯐꯖꯅ ꯐꯖꯅꯗꯤ ꯃꯦꯠꯄ ꯐꯖꯅ ꯃꯦꯠꯂꯥꯃꯤꯟ ꯐꯖꯅ ꯆꯩ ꯍꯥꯏꯗꯤ ꯍꯥꯌꯔꯥꯒꯗꯤ ꯑꯃꯨꯛ ꯍꯥꯌꯔꯥꯒꯗꯤ ꯑꯃꯣꯀ ꯆꯔꯔꯣꯌꯗꯕ ꯍꯥꯢꯇꯔꯦ ꯅꯣꯏꯅ ꯑꯃꯣꯛ ꯃꯦꯇꯄꯗꯤ ꯍꯥꯏꯅ ꯃꯦꯠꯂꯤꯗꯅ ꯑꯗꯨꯅ ꯑꯣꯊꯣꯀꯒꯅꯤ ꯑꯩꯟ ꯊꯥꯛ ꯊꯥꯛ ꯃꯦꯠ
ꯍꯥꯝ ꯍꯥꯝꯃꯒꯗꯤ ꯍꯥꯔ ꯋꯥꯠꯄꯅꯦꯕ
ꯁꯥꯖꯟ ꯃꯥꯅ ꯇꯧꯔꯤꯁꯤ ꯍꯧꯖꯤꯛ
ꯍꯥꯏꯗꯤ ꯈꯤꯇꯪ
ꯑꯩ ꯁꯥꯖꯟꯁꯦ ꯇꯥꯛ ꯍꯥꯏꯗꯤ ꯁꯥꯖꯟꯁꯦ ꯇꯥꯛ ꯂꯧꯊꯣꯛꯑꯒ ꯁꯥꯛ ꯎꯝꯗꯨꯨꯜ ꯑꯃꯅꯦ ꯁꯥꯠ ꯑꯍꯨꯝ ꯂꯣꯏꯔꯒꯅꯤ ꯑꯩꯅ ꯃꯦꯠꯂꯣꯏꯁꯤ
ꯌꯥꯏ ꯑꯗ ꯐꯖ ꯑꯗꯨꯝ ꯍꯌꯦꯡꯅꯤ ꯀꯩꯅꯣ
ꯑꯩꯈꯣꯏ ꯏꯆꯥꯎ ꯅꯪ ꯀꯥꯎꯔꯕ꯭ꯔꯥꯅꯦ ꯃꯇꯝ ꯑꯃ ꯔꯦꯟꯗ ꯂꯩꯒ
ꯁꯥꯎ ꯀꯥꯎꯥꯎꯗꯦ ꯑꯗꯨꯗꯅꯤ ꯑꯩꯅ ꯅꯪꯣꯔꯣꯛ ꯃꯦꯂꯩ ꯃꯍꯥꯎ ꯀꯥꯕꯟꯗ꯭ꯔꯤ
ꯏꯁꯁ ꯄꯥꯟꯄꯥꯟꯕꯥꯎ ꯀꯥꯎꯋꯤ ꯀꯩꯅꯣ ꯏꯇꯥꯎ ꯅꯪꯒꯤ ꯁꯤꯡꯖꯨꯗꯨꯗꯤ ꯍꯥꯎꯕꯅꯤꯗ ꯗꯦꯜꯂꯤꯗ ꯂꯥꯛꯑ ꯆꯥꯥꯖꯦ ꯍꯥꯏꯅꯦ꯫ ꯑꯩꯅ ꯑꯦ ꯇꯧꯔꯗꯧꯃꯤ ꯇꯧꯔꯗꯧꯃꯤ ꯑꯩ ꯌꯧꯔꯛ ꯇꯧꯗꯝꯃꯤ ꯍꯥꯏꯅꯦ꯫
ꯅꯩꯈꯥꯏꯔꯗꯝꯅꯤ꯫
ꯃꯥꯗꯣ ꯑꯩꯅ ꯅꯍꯥꯟ ꯁꯤꯡꯖꯨꯗꯣ ꯐꯖꯅ ꯃꯦꯠꯂ ꯄꯤꯖꯒꯔꯦ꯫ ꯁꯤꯗ ꯂꯥꯛꯄꯗ꯫
ꯐ ꯍꯥꯎꯒꯔꯦꯕ꯫
ꯐꯖꯅ ꯍꯥꯎꯔꯦ ꯃꯥꯗꯣ ꯑꯗꯨꯒꯤ ꯀꯥꯎꯗ ꯂꯩꯔꯦ ꯏꯇꯥꯎꯒꯤ ꯁꯤꯡꯖꯨꯗꯣ ꯍꯥꯎꯕꯅꯤꯗ ꯇꯧꯔꯛꯑꯦ ꯑꯩꯅ ꯑꯦ ꯗꯤꯜꯂꯤ ꯂꯥꯛꯑ ꯇꯧꯈꯥꯏꯔ ꯂꯣꯏꯔꯦ꯫
ꯏꯁ ꯁꯤꯡꯖꯨ ꯍꯥꯏꯒ ꯃꯆꯜꯒ ꯈꯌꯥꯝ ꯇꯧꯔ ꯅ ꯆꯥꯔꯗꯤ ꯍꯥꯎꯕꯅꯤꯍꯦ ꯁꯤꯡꯖꯨꯗꯣ꯫
ꯎꯝ ꯁꯤꯗꯅ ꯑꯃꯨꯛ ꯀꯣꯕꯤ ꯀꯩꯀꯥ ꯍꯥꯞꯄꯗꯣ ꯇꯣꯝꯄꯣꯛꯅ ꯑꯃꯨꯛ ꯀꯣꯕꯤ ꯀꯌꯥ ꯄꯥꯝꯗꯦꯕ꯫ ꯃꯥꯗꯤ ꯈꯟꯗꯣꯛ ꯈꯟꯗꯣꯛ ꯑꯗꯨꯝ ꯆꯥꯏꯑꯦꯕ꯫
ꯄꯤꯖ ꯂꯣꯏꯔꯦ ꯀꯩꯅꯣ꯫
ꯍꯣꯏꯌꯦ ꯈꯔ
ꯁꯤꯡꯖꯨꯖꯥꯔꯀꯣ ꯑꯗꯨ ꯁꯤꯡꯖꯨꯖꯥꯔ ꯀꯣꯕꯤ ꯆꯥꯔ ꯈꯔ ꯀꯔꯤ ꯁꯤꯡꯖꯨꯅꯣ ꯃꯥꯥꯏ ꯆꯥꯅꯤꯡꯗꯣꯏꯖꯦ꯫
ꯃꯥꯅꯄꯥꯝꯃꯤꯖꯤꯅ ꯃꯤꯃꯤꯁꯤꯡꯖꯨ ꯃꯤꯃꯤ ꯈꯇꯪ꯫
ꯃꯤꯃꯤ ꯁꯤꯡꯖꯨ ꯃꯤꯃꯤ ꯈꯛꯇ ꯇꯣꯠꯂꯛꯑꯗꯤ ꯁꯤꯡꯖꯨ ꯅꯠꯇꯦꯕ꯫ ꯑꯗꯨꯗꯤ ꯃꯤꯃꯤ ꯄꯦꯀꯦꯠꯇꯨꯗ ꯃꯁꯂꯥꯗꯣ ꯆꯥꯏꯁꯤꯜꯂꯒ ꯆꯥꯕ꯫
ꯑꯗꯩ ꯃꯀꯣꯛ ꯇꯥꯡꯕꯗꯨꯅ ꯑꯃꯨꯛ ꯍꯥꯏꯔꯤꯖꯤꯅ ꯑꯃꯨꯛ ꯍꯥꯞꯄꯣ ꯖꯤꯅꯤ ꯃꯥꯅ ꯑꯃꯨꯛ ꯍꯥꯏꯔꯛꯏꯖꯤꯅ ꯑꯃꯖꯤꯅ ꯑꯃꯨꯛ ꯍꯥꯞꯀꯅꯨ ꯖꯤꯅꯤ ꯍꯥꯏꯗꯣꯏꯖꯦ꯫
ꯌꯥꯅꯤ ꯗ ꯍꯥꯏꯗꯣꯏꯅꯦꯕ ꯑꯃꯅ ꯫
ꯎꯝ ꯑꯃꯃꯨꯛ ꯌꯥꯔꯣꯏ ꯍꯥꯞꯀꯅꯨꯖꯤꯅꯤ ꯑꯃꯗꯨꯅ ꯌꯥꯅꯤ ꯍꯥꯞꯄꯨꯁꯤꯅꯤ ꯑꯗꯨꯅꯗꯤ ꯑꯩꯅ ꯑꯩꯅ ꯑꯩꯅ ꯑꯦ ꯌꯥꯔꯣꯏ ꯅꯕꯥꯏꯅꯤ ꯉꯥꯡꯉꯛꯑꯅꯨ ꯑꯩ ꯇꯧꯕꯝ ꯊꯣꯛ ꯇꯧꯔꯛꯑꯒꯦꯅ꯫
ꯑꯗꯨ ꯅꯥꯟꯅꯥꯟ ꯇꯧꯁꯟꯂꯤꯅꯤꯗꯣ꯫
ꯁꯠ ꯁꯠ ꯇꯧꯈꯥꯏꯕꯅꯤ ꯑꯁ ꯐꯖꯅ ꯆꯥꯏ ꯑꯗꯨꯅꯅꯦ ꯑꯩ ꯁꯦ ꯑꯁ ꯌꯥꯗ꯭ꯔꯦ ꯑꯗꯨꯅ ꯉꯁꯤ ꯉꯔꯥꯡꯖꯦ ꯌꯦꯔꯨꯝ ꯈꯔ ꯐꯨꯠꯂ ꯆꯥ ꯈꯔ ꯇꯣꯠꯂ ꯆꯥ ꯑꯗꯨꯃꯥꯏ ꯇꯧꯔꯦ ꯉꯔꯥꯡꯗꯩꯕꯨꯗꯤ ꯃꯣꯔꯣꯛ ꯈꯤꯇꯪ ꯆꯥꯏ꯫ ꯑꯩ ꯅꯍꯥꯟ ꯃꯈꯩ ꯃꯣꯔꯣꯛ ꯌꯥꯝ ꯀꯟꯅ ꯆꯥꯗꯦ꯫
ꯀꯩꯒꯤ ꯁꯥꯒꯠꯄ ꯂꯥꯏꯍꯧ ꯌꯥꯎꯔꯛꯄ ꯑꯗꯩ ꯌꯦꯔꯨꯝ ꯆꯥꯁꯟꯂꯨꯔꯗꯤ ꯕꯣꯡ ꯕꯣꯡ ꯀꯥꯏꯕꯤ ꯇꯥꯗꯣꯔꯕ꯫
ꯕꯣꯡ ꯕꯣꯡ ꯀꯥꯏꯕꯤꯗꯣ꯫
ꯎꯝ ꯎꯝ ꯑꯁ ꯑꯋꯥꯕꯤꯅꯤꯍꯦ꯫ ꯆꯥꯛ ꯆꯈꯣꯝ ꯑꯅꯤ ꯕꯖꯦ ꯊꯨꯝ ꯈꯔ ꯇꯣꯠꯂꯒ ꯑꯗꯨꯝ ꯇꯣꯛꯊꯣꯛꯑꯦ꯫
ꯀꯥ ꯍꯦꯟꯅ ꯈꯜꯂꯨꯅꯨꯗ ꯆꯥ ꯑꯩ ꯍꯥꯏꯖꯦ ꯏꯇꯥꯎ ꯃ ꯃꯄꯪꯗꯣ ꯌꯥꯝ ꯆꯥꯗ꯭ꯔꯖꯨ ꯃꯍꯤꯗꯣ ꯌꯥꯝ ꯊꯛ ꯊꯤꯜꯂꯣ ꯍꯥꯏ ꯊꯛ ꯌꯥꯕ ꯃꯈꯩꯗꯣ ꯑꯩꯅ ꯍꯥꯏ ꯇ꯭ꯔꯣꯄꯤꯀꯅꯥ ꯒꯨꯝꯕ ꯔꯤꯌꯦꯜ ꯎꯝ ꯃ ꯔꯦꯜ ꯖꯨꯏꯁꯀꯨꯝꯕ ꯇꯔꯣꯄꯤꯀꯅꯥ ꯗꯩ ꯔ‌ꯦꯜ ꯖꯨꯏꯁꯅ ꯗꯤ ꯍꯥꯎꯕ ꯍꯦꯟꯕꯅꯤ ꯑꯩꯩ ꯈꯟꯕꯗ꯫
ꯊꯩꯑ ꯍꯩꯅꯗꯦ
ꯑꯗꯒꯤ ꯉꯁꯥꯏ ꯌꯨ ꯌꯨꯕꯤ ꯃꯍꯤ ꯑꯩꯅ ꯍꯥꯏꯃꯈꯩꯗꯣ ꯃꯍꯤ ꯑꯌꯥꯝꯕ ꯃꯍꯤ ꯃꯄꯪ ꯆꯥꯝꯅꯇꯔꯣ ꯃꯍꯤ ꯃꯌꯥꯝ ꯊꯛꯆꯂꯨ ꯌꯥꯔꯦ꯫
ꯈꯜꯂꯤꯝꯅꯤꯅꯦ ꯁꯧꯒꯔꯤ ꯁꯥ ꯁꯥꯅ ꯁꯥꯕꯅꯦ ꯑꯃꯨꯛ ꯗꯤꯍꯥꯏꯗꯔꯦꯁꯟ ꯊꯣꯛꯀꯗ꯭ꯔꯥꯅ ꯄꯥꯈꯠꯄꯗ꯫
ꯍꯣꯏ ꯑꯗꯨꯒꯤ ꯑꯩꯖꯨ ꯀꯩꯅꯣ ꯇꯧꯋꯦ꯫ ꯑꯩꯖꯨ ꯑꯁ ꯌꯨꯡ ꯍꯥꯟꯕꯖꯦ ꯑꯗꯨꯝ ꯃꯄꯥꯟ ꯊꯣꯛꯄꯁꯦ ꯑꯗꯨꯝ ꯊꯣꯛꯑꯦ ꯑ ꯑꯗꯒꯤ ꯍꯧꯖꯤꯛꯅ ꯑꯃꯨꯛ ꯁꯥꯖꯨ ꯁꯥꯕꯅꯤꯅꯀꯣ ꯑꯩ ꯏꯁꯤꯡ ꯑꯗꯨꯝ ꯄꯨꯖꯤꯜꯂ ꯊꯝꯃꯦꯕ ꯀꯥꯖꯤꯗ ꯏꯁꯤꯡ ꯄꯨꯖꯤꯜꯂ ꯊꯝꯃꯅꯤ ꯍꯣꯔꯦꯟ ꯑꯍꯤꯡꯗ ꯑꯃꯨꯛ ꯈꯨ ꯏꯁꯤꯡ ꯂꯥꯝ ꯃꯥꯛꯑꯅꯤ ꯑꯗꯨꯗꯩꯗ ꯑꯃꯨꯛ ꯁꯠ ꯊꯛꯆꯤꯜꯂꯅꯤ ꯑꯗꯨ ꯃꯨꯛ꯫ ꯇꯨꯝꯃꯅꯤ ꯑꯗꯨꯃꯥꯏ ꯇꯧꯅ ꯌꯨꯡ ꯑꯃꯨꯛ ꯍꯥꯜꯂꯅꯤ ꯑꯍꯤꯡ ꯑꯃꯨꯛ ꯍꯧꯒꯠꯂ ꯍꯥꯜꯂꯅꯤ ꯫
ꯍꯥꯟꯒꯤꯕ ꯍꯥꯢꯖꯦ ꯑꯗꯨꯅ ꯐꯕꯅꯤꯍꯦ ꯏꯁꯤꯡꯒ ꯋꯥꯠꯄꯁꯦ ꯄꯨꯔ ꯕꯦꯔꯥꯅꯤ꯫
ꯐ꯭ꯔꯤꯁꯇ ꯏꯁꯤꯡ ꯍꯥꯞꯆꯤꯜꯂꯒ ꯊꯅꯝꯃꯅꯤ ꯍꯣꯔꯦꯜ ꯃꯤꯀꯞ ꯊꯣꯔꯛꯑꯀꯥꯟꯗ ꯊꯛ ꯂꯧꯊꯣꯛꯑꯒ ꯑꯃꯨꯛ ꯊꯛꯄ꯫ ꯐ꯭ꯔꯤꯁ ꯂꯩꯕꯩ ꯈꯤꯇꯡꯗꯤ ꯅꯨꯡꯉꯥꯏ ꯕꯥꯏ꯫
ꯍꯥꯎꯕꯅꯦ ꯑꯗꯨꯃꯥꯏ
ꯂꯧꯊꯣꯛ ꯂꯧꯊꯣꯛꯇꯅ ꯈꯥꯏꯗꯣꯛꯑ ꯊꯝꯃꯦ ꯐ꯭ꯔꯤꯁ ꯃꯅꯨꯛꯗꯨꯗ ꯂꯧꯊꯣꯛꯑ ꯂꯧꯊꯣꯛꯑꯒ ꯆꯥꯕꯅꯤ꯫ ꯍꯧꯖꯤꯛ ꯄꯨꯟꯅ ꯂꯩꯃꯤꯟꯅꯔꯤ ꯑꯉꯥꯡ ꯑꯃꯗꯤ ꯍꯌꯦꯡ ꯊꯥ ꯍꯧꯔꯛꯗ ꯆꯠꯈ꯭ꯔꯅꯤ ꯃꯣꯏ ꯑꯅꯤ ꯑꯃꯗꯤ ꯁꯤꯗ ꯂꯩꯍꯧꯔꯅꯤ꯫
ꯂꯩꯔꯖꯨ ꯌꯥꯏ ꯀꯩꯅꯣ꯫ ꯅꯪꯒ ꯖꯤꯕ ꯑꯃꯖꯤ ꯃꯌꯨꯝ ꯍꯟꯗꯣꯏꯔꯕꯅꯤꯅ ꯃꯣꯏ ꯒꯌꯥꯟ ꯇꯥꯅ ꯂꯩꯖꯍꯧ ꯌꯥꯔꯦ꯫
ꯎꯝ ꯑꯩꯖꯨ ꯍꯟꯗꯣꯔꯃꯤꯅ
ꯃꯣꯏꯖꯨ ꯂꯩꯍꯧꯔꯒꯦꯍꯥꯏꯗꯩ ꯑꯗꯩ ꯖꯤꯕ ꯑꯃꯗꯨꯖꯨ ꯄꯩꯁꯥꯗꯣ ꯈꯔ ꯆꯤꯜꯂꯦꯅ ꯃꯥꯖꯨ ꯃꯤ ꯂꯩꯃ ꯂꯩꯅꯤꯡꯉꯦꯅ ꯍꯥꯏꯕꯅꯦꯕ꯫
ꯎꯝ꯫
ꯑꯩꯈꯣꯅ ꯑꯍꯨꯝ ꯈꯛ ꯎꯟ ꯀꯥꯟꯗꯗꯤ ꯄꯩꯁꯥꯗꯣ ꯆꯥꯎꯏꯗꯅ ꯃꯔꯤ ꯁꯨꯔꯛ ꯀꯥꯟꯗꯗꯤ ꯃꯃꯥꯡ ꯕꯥꯟꯖꯨꯢ ꯂꯩꯔꯝꯕꯗꯣ ꯄꯩꯁꯥꯗꯣ ꯑꯩꯈꯣꯏꯕꯨꯛ ꯐꯅꯌꯥꯝ ꯁꯦꯞ ꯇꯧꯑꯦꯕ ꯁꯦꯞ ꯇꯧꯌꯦꯗꯤ ꯆꯥꯕ ꯊꯛꯄꯩꯗ ꯑꯣꯏꯔꯣ ꯈꯥꯢꯅꯕꯗ ꯑꯗꯒꯤ ꯔꯦꯟ ꯄꯤꯕꯩꯕꯨ ꯑꯣꯏꯔꯣ ꯃꯥ ꯕꯥꯟꯖꯤꯗꯣ ꯊꯥ ꯑꯅꯤꯃꯨꯛ ꯂꯩꯔꯝꯃꯦ ꯊꯥ ꯑꯃꯩꯗꯤ ꯄꯤꯔꯝꯃꯦ ꯊꯥ ꯑꯃꯗꯤ ꯃꯥ ꯃꯌꯨꯝ ꯆꯠ ꯇ꯭ꯔꯣꯃꯤꯅ ꯃꯌꯨꯝ ꯆꯠꯄꯩ ꯇꯤꯀꯦꯠ ꯑꯣ ꯀꯩꯑꯣ ꯄꯩꯁꯥꯗꯣ ꯇꯤꯡꯉꯅꯦꯅ꯫
ꯈꯪꯗꯦꯗ
ꯂꯦꯡꯉꯔꯦ꯫ ꯑꯗꯣ ꯍꯥꯏꯗꯤ ꯃꯥ ꯂꯩꯕꯩ ꯑꯗꯨꯃꯥꯏ ꯄꯩꯁꯥ ꯁꯠ ꯄꯨꯊꯣꯛ ꯄꯨꯊꯣꯛꯅꯔꯀꯥꯟ ꯄꯩꯁꯥꯗꯣ ꯈꯤꯇꯪꯗꯤ ꯀꯣꯝꯃꯦꯕ ꯑꯗꯨꯅ ꯀꯦꯟꯗꯤꯗꯨꯗꯁꯨ ꯃꯥ ꯍꯟꯗꯛ ꯀꯌꯥꯝ ꯅꯔꯥꯡ ꯅꯍꯥꯟ ꯀꯨꯟ ꯍꯥꯏꯕ꯭ꯔꯥ ꯀꯨꯟ ꯂꯧꯑꯦꯌꯦ ꯂꯣꯟ
ꯑꯁ ꯃꯁꯤ ꯑꯗꯨꯝ ꯂꯝꯗꯝꯅꯔꯅꯤ꯫
ꯀꯨꯟ ꯂꯧꯑꯦꯌꯦ ꯀꯨꯟ ꯂꯧꯕꯗꯨꯅ ꯍꯧꯖꯤꯛ ꯂꯤꯁꯤꯡ ꯑꯅꯤ ꯍꯥꯏꯕ꯭ꯔꯥ ꯑꯍꯨꯝ ꯍꯥꯏꯕ꯭ꯔꯥ ꯑꯗꯨ ꯂꯦꯝꯃꯦꯌꯦ꯫
ꯌꯥꯗꯕꯅꯦꯕ ꯂꯣꯟꯖꯦ ꯂꯧ ꯍꯧꯒ꯭ꯔꯗꯤꯅꯦ ꯀꯩꯅꯣꯝ ꯇꯧꯕꯅꯦꯕ꯫
ꯑꯗꯨꯅꯦ ꯑꯩꯖꯨ ꯑꯁꯤ ꯑꯩꯖꯨ ꯁꯠ ꯁꯤꯡꯠꯣꯛꯑꯒꯦꯅ ꯍꯧꯖꯤꯛꯁꯦ ꯑꯩ ꯃꯊꯪ ꯊꯥꯖꯦ ꯆꯥꯅꯤꯄꯤꯟ ꯀꯨꯟꯊ꯭ꯔꯥ ꯊꯤꯔꯅꯤꯅ꯫
ꯑꯗꯩ ꯂꯣꯟ ꯈꯛꯁꯨ ꯅꯠꯇꯦꯕ ꯃꯤꯉꯣꯟꯗꯩ ꯄꯩꯁꯥ ꯄꯨꯕ ꯀꯥꯁꯦ ꯍꯧꯒ꯭ꯔꯗꯤꯀꯣ ꯄꯨꯕ ꯍꯧꯒ꯭ꯔꯗꯤ ꯑꯗꯨꯝ ꯂꯝꯗꯝꯅꯕꯅꯦꯕ꯫
ꯍꯣꯢꯑꯦ ꯂꯝꯗꯝꯅ ꯗꯁꯨ ꯍꯥꯏꯗꯤ ꯑꯃꯗꯩ ꯄꯨꯕ ꯑꯃꯃꯨꯛ ꯁꯤꯡꯗ ꯌꯔꯣꯏ ꯄꯩꯁꯥꯗꯣ ꯊꯣꯛꯑꯗꯤ ꯐꯕ꯫ ꯊꯣꯛꯇꯃꯤꯅ ꯑꯃꯗꯩ ꯑꯃꯨꯛ ꯂꯧꯁꯤꯟꯅꯤ
ꯗ ꯇꯧꯋꯤꯖ‌ꯦ ꯑꯩꯖꯨ ꯍꯨꯖꯤꯛ ꯉꯥꯎꯔ ꯂꯩꯔ‌ꯦ ꯑꯗꯨꯢꯅꯤ
ꯅꯪ ꯒꯤꯅꯥ ꯑꯃꯥ ꯂꯧꯗꯧ ꯗꯨꯅ ꯀꯌꯥꯅꯣ ꯅꯪ ꯂꯧꯏ ꯍꯥꯏꯗꯣ
ꯃꯉꯥꯅꯤꯗ
ꯃꯉꯥꯕꯨ ꯌꯥꯝꯗꯦꯗꯥ ꯃꯉꯥ ꯕꯨ ꯄꯩꯁꯥꯔꯅꯦ
ꯃꯉꯥ ꯕꯨ ꯄꯩꯁꯥꯔꯥ ꯂꯧꯒꯦ ꯒ ꯇꯔꯥ ꯍꯥꯏꯌꯨ
ꯇꯔꯥ ꯍꯥꯏꯌꯨ
ꯑꯗꯨꯏꯁꯨ ꯅꯠꯇꯦ ꯂꯤꯁꯤꯡ ꯃꯉꯥ ꯒꯥꯡ ꯍꯥꯌꯗꯨ ꯀꯩꯁꯨ ꯅꯠꯇꯦ
ꯊꯣꯛ ꯑꯦ ꯃꯤ ꯅꯥꯠꯔꯥ
ꯂꯪ ꯊꯣꯛ ꯄꯥ ꯍꯥꯏꯕꯨ ꯂꯥꯪꯊꯣꯛ ꯈꯔ꯭ꯃꯤ ꯑꯗꯨꯝ
ꯃꯤ ꯄꯤꯊꯣꯛ ꯈꯤꯃꯤ ꯇꯥꯛ ꯂꯥꯎꯃꯩ
ꯂꯤꯁꯤꯡ ꯌꯥꯡꯈꯦ ꯕꯨ ꯄꯩꯁꯔꯅꯦꯅ
ꯑꯗꯨꯗꯩꯩ ꯗꯨꯏ ꯆꯠ ꯍꯧꯒꯤꯕꯗꯨꯅ ꯍꯧꯖꯤꯛꯐꯥꯎꯕ ꯆꯠꯂꯤ ꯅ
ꯑꯩꯗꯤ ꯅꯍꯥꯟ ꯂꯣꯂꯣ ꯂꯣꯟ ꯂꯧꯕꯗꯨ ꯁꯤꯡꯕ ꯂꯣꯏꯗꯣꯔꯦ ꯃꯇꯨꯪ ꯊꯥ ꯑꯃ ꯂꯣꯏꯔꯅꯤ ꯃꯊꯪ ꯊꯥ ꯁꯄꯤꯀꯔ ꯑꯃꯥ ꯂꯣꯏꯔꯥꯅꯤ ꯑꯗꯩꯩ ꯆꯥꯅꯤꯄꯟ ꯀꯨꯟꯊꯔꯥ ꯊꯤꯕꯥ ꯑꯃꯥ ꯂꯣꯌꯔꯅꯤ ꯑꯗꯨꯒꯥ ꯆꯥꯍꯨꯝ ꯃꯔꯤꯒꯨ ꯊꯤꯕꯥ ꯊꯥ ꯑꯍꯨꯝ ꯊꯤꯔꯥ ꯂꯣꯏꯔ꯭ꯅꯤ ꯑꯗꯩ ꯃꯔꯨꯞ ꯀꯤꯅꯥ ꯆꯝꯉꯥ ꯆꯝꯉꯥ ꯍꯨꯟꯕꯅꯤ ꯃꯔꯨꯞ ꯀꯤꯗꯤ ꯀꯩꯅꯣꯗ ꯑꯅꯤꯃꯨꯛ ꯋꯥꯠꯂꯤ ꯑꯗꯨꯒꯥ ꯂꯣꯏꯔꯅꯤ ꯄꯨꯂꯞ ꯄꯩꯁꯥ ꯀꯣꯝ ꯃꯅꯤ ꯑꯗꯦꯏꯗꯤ ꯀꯣꯝꯃꯥꯅꯤ ꯍꯥꯏꯗꯤ ꯊꯤꯅꯕꯥ ꯂꯩꯔꯔꯣꯏ ꯑꯥ ꯕ
ꯐꯩ ꯑ ꯐꯩ ꯑ
ꯑꯦꯗꯩꯩ ꯖꯤꯕꯗꯨꯁꯨ ꯃꯉꯥ ꯂꯧꯕꯅꯤ ꯀꯔꯝ ꯀꯟꯗ ꯄꯤꯗꯣꯏꯅꯣ ꯀꯨꯪꯗꯦ ꯍꯖꯤꯛ ꯇꯤ ꯄꯤꯕꯥ ꯉꯝꯃꯤꯔꯣꯏ ꯍꯥꯏ ꯑꯥ
ꯀꯔꯝꯕꯥ ꯖꯤꯕꯅꯨ
ꯖꯤꯕꯥ ꯃꯀꯣꯛ ꯇꯥꯪꯕꯗꯨ
ꯑꯁꯥꯁ
ꯖꯅꯨꯅꯔꯨ ꯗ ꯅꯠꯇꯦ ꯃꯥ ꯗꯦꯕꯨꯔꯤ ꯗ ꯂꯧꯒꯤꯕꯥ ꯋꯥꯏꯅꯕꯨꯗꯨ ꯍꯣꯏ ꯌꯥꯔꯦ ꯑꯩꯅꯕꯨꯗꯤ ꯌꯨꯝ ꯊꯣꯀ ꯀꯅ ꯗ ꯄꯤꯔꯀ ꯎ ꯍꯥꯏꯕꯅꯤ ꯍꯣ ꯇꯥꯔꯦ ꯅꯒ ꯂꯩꯔꯀ ꯀꯟꯗꯥ ꯄꯤꯔꯛ ꯑꯣ ꯑꯇꯣꯞꯄ ꯁꯤꯪꯗꯣ ꯍꯟꯅꯥ ꯁꯤꯪ ꯑꯣ ꯍꯥꯏꯒꯤꯕꯅꯤ
ꯃꯤꯒꯤꯗꯨ ꯍꯟꯅꯥ ꯁꯤꯪꯗꯣꯛ ꯍꯟꯗꯔꯥ ꯗ ꯅꯠꯇꯦ ꯂꯣꯟ ꯍꯥꯏ ꯕꯨ ꯁꯦꯟꯗꯣꯏ ꯀꯈꯠ ꯂꯤꯅꯤ
ꯃꯃꯤ
ꯑꯗꯨꯅ ꯃꯤꯗꯤꯗꯨ ꯍꯟꯅꯥ ꯁꯤꯪꯗꯣꯛ ꯈꯔꯣ ꯑꯗꯦꯏ ꯅꯪꯅ ꯁꯤꯪꯗꯤ ꯗꯤ ꯍꯟꯅꯥ ꯁꯤꯪꯒꯔꯣ ꯑꯗꯨꯒꯥ ꯀꯣꯟꯅꯥ ꯍꯟꯒ ꯀꯥꯟꯗ ꯄꯤꯔꯛꯑꯣ ꯍꯥꯌꯒꯤꯕꯅꯤ ꯅꯥꯠꯔꯗꯤ ꯃꯁꯨ ꯋ꯭ꯗꯣꯕꯥ ꯍꯧꯖꯤꯛ ꯝ ꯇꯥꯖꯅꯥ ꯋꯔꯦ ꯂꯩꯕꯥꯝ ꯆꯥꯐꯝ ꯈꯡ ꯗꯔ꯭ꯦ ꯕ ꯃꯁꯇꯦꯔ ꯇꯝꯕꯔꯥ ꯌꯦꯡ ꯑꯣ ꯃꯁꯇ꯭ꯦꯔ ꯇꯝꯕꯥ ꯍꯧꯖꯤꯛ ꯈꯟꯗꯣ ꯈꯟꯂꯣꯏꯗꯔꯥ ꯈꯪꯗꯔ꯭ꯤ ꯇꯔꯤꯕꯦ ꯀꯨꯝꯕꯥ ꯑꯣꯏꯔꯃ ꯃꯥꯗꯤ ꯒꯥꯪꯗꯣꯅꯤ ꯃꯥꯏꯗꯨ ꯑꯗꯨꯅꯠꯇꯕꯅꯤꯅꯥ ꯃꯥꯢꯗꯨ ꯀꯨꯡꯗꯦ ꯗꯥꯪꯕꯔꯥ ꯌꯦꯡ ꯁꯤ ꯅꯥ ꯈꯡꯗꯦ ꯌꯦꯡ ꯁꯤꯅꯗꯤ ꯍꯥꯏꯔꯀ ꯏ
ꯀꯜꯂ ꯒꯤꯗꯤ ꯌꯥꯗꯦ
ꯎ ꯍꯥꯏꯗꯤ ꯀꯝꯃꯤꯁꯦ ꯇꯧꯅ ꯃꯤꯗꯨ ꯌꯥꯝ ꯂꯧꯔꯗꯤ ꯗꯕ ꯑꯗꯨꯁꯨ ꯅꯠꯇꯦ ꯏꯇꯧ ꯒꯤ ꯗꯤ ꯀꯃꯥꯏ ꯇꯧꯒꯔꯦ
ꯑꯩ ꯁꯨ ꯊꯖꯤꯟꯗꯣꯅꯤ ꯑꯩ ꯗꯤ ꯗꯥꯪꯗ ꯌꯥꯕꯣꯅꯠꯇꯦꯗꯥ
ꯗꯥꯪꯗꯥ ꯌꯥꯔꯣꯏ ꯗꯥꯪꯅꯕ ꯊꯖꯤꯟ ꯗꯣꯏꯅꯤ ꯒꯥꯪꯗ ꯗꯥꯪꯗꯔꯒꯅꯥ ꯑꯇꯣꯞꯄ ꯑꯩ ꯉꯝꯅꯕꯥ ꯀꯩ ꯅꯣꯝ ꯊꯥꯖꯤꯟ ꯂꯒ
ꯑꯃ ꯅꯠꯇ꯭ꯔ ꯑꯃ ꯗꯨꯝ ꯇꯧꯔꯗꯧꯅꯦꯕ
ꯎꯝ ꯌꯥꯗꯦꯕ ꯑꯈꯣꯏꯁꯦ ꯃꯇꯝꯁꯦ ꯌꯥꯗ꯭ꯔꯦꯕ ꯑꯩꯗꯤ ꯑꯃ ꯖꯤ ꯖꯤꯕ ꯖꯤꯗꯤ ꯆꯍꯤ ꯑꯝꯁꯨ ꯃꯥꯡꯍꯜꯂꯦ ꯀꯣꯆꯤꯡ ꯇꯧꯂꯤꯅꯦ ꯍꯥꯏꯔꯒ ꯃꯃꯥꯗ ꯀꯣꯆꯤꯡ ꯅꯦꯅ ꯅꯨꯃꯤꯠ ꯅꯨꯃꯤꯠ ꯅꯤꯅꯤ ꯕꯥꯏ ꯆꯠꯇꯦ ꯂꯨꯄꯥ ꯂꯤꯁꯤꯡ ꯀꯨꯟ ꯃꯉꯥ ꯂꯪꯊꯣꯛꯑꯒ ꯃꯥꯏ ꯄꯩꯁꯥꯗꯣ ꯂꯤꯁꯤꯡ ꯀꯨꯟ ꯃꯉꯥꯅꯤ ꯃꯥꯅ ꯗꯥꯏꯂꯦꯛ ꯂꯪꯊꯣꯛꯏꯁꯦ ꯅꯨꯃꯤꯠ ꯅꯤꯅꯤ ꯐꯥ ꯅꯣꯡꯃ ꯈꯔ ꯆꯠꯂꯝꯃꯦ ꯃꯥ ꯀ꯭ꯂꯥꯁ ꯅꯣꯡꯃꯈꯛ ꯆꯠꯂꯝ
ꯀꯩꯗꯧꯕꯩ ꯊꯤꯔꯤꯅꯤꯍꯥꯏ ꯄꯩꯁꯥꯅꯣꯕ ꯑꯗꯣꯏꯗꯤ
ꯈꯪꯗꯦ ꯅꯝꯊꯥꯛ ꯀꯨꯟ ꯃꯉꯥ ꯅꯠꯇꯦ ꯃꯃꯥꯗꯩ ꯂꯧꯔꯥꯗꯣ ꯀꯨꯟꯊ꯭ꯔꯥꯅꯤ ꯌꯥꯡꯉꯨ ꯀꯩꯟꯊ꯭ꯔꯥ ꯂꯧꯊꯣꯛꯄꯗ ꯃꯉꯥ ꯑꯃ ꯃꯥꯅ ꯁꯤꯖꯤꯟꯅꯊꯣꯛꯑꯦ ꯀꯨꯟꯃꯉꯥ ꯗꯨꯃ
ꯑꯗꯣ ꯀꯨꯟꯊ꯭ꯔꯥ ꯂꯧꯊꯣꯛꯄꯗꯣ ꯀꯨꯟꯊ꯭ꯔꯥꯗꯣ ꯃꯥꯏ ꯑꯆꯤꯛꯄ ꯑꯀꯣꯝ ꯁꯤꯖꯤꯟꯄꯍꯧ ꯐꯠꯇ꯭ꯔꯕ ꯆꯇ꯭ꯔꯨꯛ ꯆꯇ꯭ꯔꯦꯠ ꯂꯣꯏ ꯄꯤꯊꯣꯛ ꯄꯥꯃꯨꯗ꯭ꯔꯕ ꯍꯥꯏꯕ
ꯑꯗꯨꯅꯦ ꯍꯥꯏꯖꯦ ꯇꯪꯈꯥꯏ ꯃ ꯍꯥꯟ ꯊꯤꯔꯒ ꯗꯨꯝ ꯇꯪꯈꯥꯏ ꯇꯪꯈꯥꯏꯖꯦ ꯂꯤꯁꯤꯡ ꯇꯔꯥ ꯒꯨꯝꯕ ꯊꯤꯕ ꯌꯥꯕꯅꯦꯕ ꯍꯥꯟꯅ
ꯑꯗꯨ ꯊꯤꯔꯒ ꯊꯈꯥꯏ ꯃꯨꯛ ꯆꯠꯂꯝꯃꯦ ꯈꯜꯂꯣ ꯃꯥ ꯊꯈꯥꯏ ꯃꯨꯛ ꯆꯠꯂꯝꯕꯗꯩꯗꯤ ꯑꯗꯨꯝ ꯃꯣꯏ ꯃꯥ ꯍꯣꯏꯅ ꯀꯩꯁꯨꯝꯁꯨ ꯍꯪꯉꯛꯑꯔꯣꯏ ꯍꯥꯏꯗꯤ ꯑꯦ ꯀꯣꯆꯤꯡꯗꯣ ꯆꯠꯂꯝꯅꯤꯅ ꯄꯣꯠꯇꯣ ꯑꯗꯣ ꯇꯧꯗꯦꯕ ꯀꯨꯟꯃꯉꯥ ꯄꯨꯂꯞ ꯊꯤꯗꯣꯛꯈ꯭ꯔꯦ ꯅꯨꯃꯤ ꯅꯨꯃꯤꯠ ꯅꯣꯡꯃꯔ ꯅꯤꯅꯤꯔ ꯑꯗꯨ ꯈꯔ ꯆꯠꯂꯝꯃꯦ ꯗꯥꯏꯔꯦꯛ ꯑꯗꯨꯈꯛ ꯆꯠꯂꯝꯃꯦ ꯑꯗꯨꯗꯩ ꯑꯃꯨꯛ ꯆꯠꯇ꯭ꯔꯦ ꯍꯧꯖꯤꯛ ꯌꯦꯡꯎ ꯆꯍꯤ ꯑꯃ ꯄꯨꯔꯥ ꯍꯦꯟꯒ꯭ꯔꯦ ꯑꯗꯣ ꯍꯧꯖꯤꯛꯅ ꯑꯃꯨꯛ ꯑꯃꯨꯛ ꯑꯦꯗꯃꯤꯁꯟ ꯐꯪꯗ꯭ꯔꯗꯤ ꯃꯥ ꯐꯖꯗꯣꯏꯅꯤ ꯃꯥꯕꯨꯗꯤ ꯑꯩ ꯉꯥꯔꯥꯡ ꯉꯥꯡꯕꯅꯦ ꯃꯥ ꯇꯨꯃꯤꯟ ꯂꯩ꯫ ꯈꯨꯝꯗꯦ ꯑꯩꯁꯨ ꯑꯁꯦꯡꯕꯗꯨ ꯉꯥꯡꯕ ꯆꯍꯤ ꯑꯃꯁꯨꯡ ꯃꯥꯡꯍꯜꯂꯦ ꯂꯥꯏꯔꯤꯛꯇꯨꯁꯨ ꯄꯥꯗꯦ ꯃꯥꯁꯇꯔꯗꯨ ꯊꯥꯒꯦꯗꯤ ꯉꯝꯒꯦꯗꯤ ꯑꯣꯏꯅꯕ ꯍꯥꯟꯅ ꯑꯣꯏꯅꯕ ꯄꯥꯔꯣꯖꯨ ꯍꯥꯏ ꯑꯗꯨꯁꯨ ꯇꯥꯗꯦ ꯁꯣꯝꯗꯗꯤ ꯃꯥꯥꯛꯇꯨ ꯁꯣꯜꯂꯦ ꯃꯥꯛꯇꯨ ꯁꯣꯜꯂꯀꯥꯟꯗ ꯅꯣꯡ ꯊꯥꯖꯤꯟ ꯑꯣꯏꯗꯣꯏ ꯑꯣꯏꯗꯧ ꯈꯪꯗꯦꯕ ꯍꯧꯖꯤꯛ ꯃꯊꯥꯁꯤ ꯃꯪꯒꯣꯏ ꯁꯥ ꯂꯩ ꯃꯥ ꯍꯧꯖꯤꯛ ꯃꯃꯥꯅꯁꯨ ꯌꯨꯝꯗꯩ ꯉꯥꯡꯕ
ꯃꯩꯁꯥꯅ ꯇꯧꯖꯕꯅꯦ
ꯍꯥꯏꯔꯨ ꯌꯥꯗꯦ ꯈꯪꯗꯦ ꯃꯤꯗꯤ ꯄꯩꯁꯥ ꯄꯥꯏꯕꯅꯤꯅ ꯏꯪꯉꯤꯅꯤ ꯍꯦꯡꯋꯥꯏ ꯑꯗꯨꯝ
ꯃꯇꯝ ꯌꯥꯝ ꯍꯦꯜꯂꯔꯝꯃꯤꯍꯦ ꯊꯝꯃꯒꯦ꯫
ꯈꯣꯏ ꯏꯇꯥꯎ ꯒꯨꯗ ꯅꯥꯏꯠ